ꯆꯥꯔꯕꯣ
ꯋꯥꯏ ꯏꯇꯥꯎ
ꯀꯩꯗꯧꯔꯤꯒꯦ ꯍꯧꯖꯤꯛꯇꯤ
ꯀꯔꯤꯁꯨ ꯇꯥꯎꯗꯦ ꯑꯗꯨꯝ ꯍꯄ꯭ꯔꯒꯂꯩꯌꯦ ꯅꯣꯏꯗꯤ
ꯑꯩꯗꯤ ꯗꯨꯀꯥꯟ ꯊꯣꯛꯈ꯭ꯔꯦ
ꯑꯣ ꯑꯣ ꯑꯁ ꯅꯪꯗꯤ ꯊꯕꯛ ꯇꯥꯎꯕꯅꯤꯅꯀꯣ
ꯀꯔꯤ ꯊꯕꯛꯅꯣ ꯊꯕꯛ ꯂꯩꯇꯕꯒꯤꯅꯤ ꯃꯄꯥꯟꯗ ꯐꯝ ꯂꯩꯔꯤꯁꯦ
ꯑꯗꯨ ꯑꯣꯏꯔꯁꯨ ꯅꯪ ꯅꯣꯏꯒꯤ ꯊꯕꯥꯛꯇꯤ ꯂꯩꯌꯦꯅ
ꯊꯕꯛ ꯍꯥꯏꯕꯕꯨ ꯐꯝꯕ ꯈꯛꯇ ꯉꯥꯏꯔꯦꯅ
ꯋꯥꯗ꯭ꯔꯣ ꯕꯣꯜ ꯌꯦꯡꯉꯒ ꯑꯗꯨꯝ ꯊꯕꯛ ꯆꯠꯄꯗꯣ
ꯎꯄꯥꯏ ꯂꯩꯇꯦ
ꯌꯦꯡꯗꯤ ꯌꯦꯡꯒ꯭ꯔꯕꯅꯤꯅ ꯕꯣꯜꯗꯣ
ꯌꯦꯡꯕꯒꯤ ꯅꯪ ꯑꯩꯒꯤ ꯏꯁꯇꯦꯇꯁꯇꯨ ꯎꯗ꯭ꯔꯣ
ꯎꯋꯦ ꯑꯗꯣ ꯅꯨꯡꯗꯥꯡꯒꯤꯗꯨꯁꯨ ꯌꯦꯡꯕ꯭ꯔꯥ
ꯌꯦꯡꯉꯦ
ꯑꯈꯣꯏꯗꯤ ꯅꯨꯡꯗꯥꯡꯒꯤꯗꯤ ꯌꯦꯡꯗꯗ ꯋꯥ ꯍꯪ ꯕꯒꯤ ꯉꯔꯥꯡꯗꯣ ꯀ꯭ꯕꯤꯒꯤꯅꯣ ꯈꯪꯗꯦ ꯂꯦꯞꯄꯁꯨ ꯌꯥꯗꯦ ꯇꯨꯝ ꯉꯥꯍꯥꯛ ꯉꯥꯍꯥꯛ ꯈꯛꯇ ꯇꯨꯝꯕꯒꯤ
ꯑꯌꯨꯛꯇ ꯑꯁ ꯂꯣꯏꯔꯦ
ꯄꯨꯡ ꯑꯅꯤ ꯑꯍꯨꯝ ꯈꯛꯇ ꯇꯨꯝꯕꯒꯤ ꯑꯣꯏꯔꯝꯅꯤ ꯑꯗꯣ
ꯃꯁꯨ ꯉꯍꯥꯛꯇꯤ ꯇꯨꯝꯃꯦꯕ
ꯎꯝ
ꯑꯗꯨꯒ ꯑꯃꯨꯛꯀ ꯀꯩꯅꯣ ꯇꯧꯕ ꯑ ꯍꯧꯒꯠꯂ ꯑꯃꯨꯛ ꯌꯦꯡꯕ
ꯎꯝ
ꯑꯁ ꯋꯥꯏꯌꯦ ꯑꯁꯦꯡꯕ ꯑꯃꯨꯛꯀ ꯄꯨꯡ ꯇꯔꯦꯠꯇ ꯇꯨꯝꯕꯅꯦꯕ
ꯑꯁꯤ ꯍꯌꯦꯡꯒꯤꯁꯨ ꯑꯗꯨꯝ ꯑꯗꯨꯃꯥꯏꯅ ꯇꯥꯎꯕ ꯍꯥꯎꯕꯅꯤ ꯑꯃꯨꯛ ꯇꯜꯂꯦ
ꯍꯌꯦꯡ ꯄꯨꯡ ꯕꯔꯣ ꯃꯈꯥꯏꯒꯤ ꯂꯩꯗꯥꯏꯅꯦ
ꯏꯂꯚꯦꯟ ꯑ ꯋꯥꯟ ꯊꯥꯔꯇꯤꯗꯔ ꯑ ꯐ꯭ꯔꯥꯟꯁꯀꯤ ꯂꯩꯕꯗꯣ ꯋꯥꯟ ꯊꯥꯔꯇꯤ ꯇ꯭ꯨꯋꯦꯜꯐ ꯑ ꯇꯨ ꯊꯥꯔꯇꯤ ꯊ꯭ꯔꯤ ꯊꯥꯔꯇꯤ ꯉꯥꯛꯇ ꯉꯥꯏꯕꯅꯦ ꯁꯤ
ꯀꯅꯥ ꯀꯅꯥ ꯁꯥꯗꯣꯏꯅꯣ
ꯑ ꯐ꯭ꯔꯥꯟꯁ ꯀꯣꯏꯒꯤꯗꯣ
ꯐ꯭ꯔꯥꯟꯁꯀ ꯑꯔꯋꯦ ꯅꯠꯇ꯭ꯔꯣ
ꯀꯥꯎꯈ꯭ꯔꯦꯗ ꯑꯩꯁꯨ ꯑꯗꯨꯒ ꯎꯝ ꯑꯗꯨꯒ ꯐ꯭ꯔꯥꯟꯁ ꯎꯝ ꯑꯗꯨꯅꯦ ꯑꯗꯨꯒ ꯏꯁꯄꯦꯟꯒꯁꯨ ꯑꯃꯨꯛ ꯊꯦꯡꯅ ꯁꯥꯟꯅꯥꯏꯌꯦ
ꯏꯁꯄꯦꯟꯒ ꯄꯣꯔꯇꯨꯒꯥꯜ ꯑꯃꯨꯛꯀ ꯁꯅꯥꯥꯟꯅꯤꯅꯦ ꯍꯟꯂꯛꯇꯦ ꯕꯔꯁꯥꯒ ꯔꯤꯌꯦꯜ ꯃꯦꯗ꯭ꯔꯤꯠ ꯁꯥꯟꯅꯕꯒ ꯆꯞ ꯃꯥꯟꯅꯔꯅꯤ
ꯎꯝ
ꯑꯩꯗꯤ ꯏꯁꯄꯦꯟ ꯁꯞꯄꯣꯔꯠ ꯇꯧꯒꯅꯤ
ꯑꯔꯖꯦꯟꯇꯤꯅꯥꯒ ꯁꯄꯦꯟꯅꯦ ꯑꯩꯁꯨ ꯑꯁ ꯑꯗꯨ ꯑꯣꯏꯔꯁꯨ ꯉꯁꯤꯗꯤ ꯅꯨꯡꯁꯤꯍꯦ ꯋꯥ ꯑꯁ ꯋꯥꯔꯦ ꯋꯥꯈꯜ
ꯑꯁ ꯊꯝꯃꯣꯏꯒ ꯇꯤꯡ ꯇꯤꯡ ꯇꯤꯡ ꯆꯣꯡꯉꯒ ꯀꯔꯝ ꯀꯥꯟꯗ ꯆꯪꯗꯣꯏꯅꯣ ꯀꯔꯝ ꯀꯥꯟꯗ ꯂꯣꯏꯁꯟꯗꯣꯏꯅꯣꯅ
ꯊꯦꯡꯅꯦ ꯉꯁꯤꯒꯤꯗꯣ ꯑꯩꯈꯣꯏꯅꯗꯤ ꯕꯣꯜꯗꯣ ꯐꯖꯅꯗꯤ ꯄꯥꯏꯌꯦꯕ ꯑꯗꯨ ꯑꯣꯏꯔꯁꯨ ꯃꯣꯏꯗꯣ ꯗꯥꯎ ꯌꯥꯕꯒꯤꯔꯥ ꯈꯪꯗꯦ ꯑꯩꯈꯣꯏꯅꯗꯤ ꯍꯦꯜꯂꯦꯅ ꯐꯖꯕꯗꯣ ꯄꯥꯏꯁꯨ ꯄꯥꯏꯌꯦ ꯑꯩꯈꯣꯏꯅ
ꯉꯁꯤ ꯁꯥꯟꯅꯕꯗꯣ ꯗꯥꯎꯗꯤ ꯌꯥꯝꯅ ꯈꯔ ꯋꯥꯠꯂꯦ ꯒꯣꯜ ꯑꯇꯦꯝꯗꯤ ꯑꯩꯈꯣꯏꯅ ꯌꯥꯝꯃꯤꯅ
ꯎꯝ
ꯒꯣꯜ ꯑꯦꯇꯦꯝꯁꯨ ꯌꯥꯝꯃꯦ ꯑꯗꯨꯒ
ꯐꯔꯤ ꯀꯤꯛꯁꯨ ꯌꯥꯝ ꯄꯤꯌꯦ ꯀꯣꯟꯅꯥꯔꯁꯨ ꯌꯥꯝ ꯄꯤꯌꯦ ꯑꯗꯣ
ꯂꯣꯏꯔꯦꯅꯦ ꯄꯣꯔꯇꯨꯒꯥꯜꯒꯤ ꯐꯦꯟꯁꯤꯡꯁꯦ ꯃꯇꯝ ꯌꯥꯝ ꯄꯤꯌꯦ ꯖꯠꯁꯤꯡꯕꯨ ꯖꯠꯁꯤꯡ ꯔꯤꯐ꯭ꯔꯤꯁꯤꯡ ꯀꯩꯅꯣ ꯌꯥꯝꯅ ꯃꯤꯆꯪ ꯆꯪꯉꯦ ꯇꯧꯔꯒ ꯍꯥ ꯃꯣꯏꯁꯨ ꯐ꯭ꯔꯤ ꯀꯤꯛ ꯀꯥꯎꯋꯦ ꯑꯩꯈꯣꯏꯁꯨ ꯀꯥꯎꯋꯦꯅ
ꯕꯣꯜꯒꯤꯗꯨꯕꯨ ꯃꯣꯏꯅ ꯏꯁ ꯂꯣꯏꯔꯦ
ꯨꯈꯨꯝ ꯈꯨꯝꯒꯅꯣ ꯑꯗꯣ ꯈꯨꯝꯔꯗꯤ ꯋꯥ ꯊꯣꯛꯄꯅꯦ ꯈꯨꯝꯗꯕꯤꯗ ꯑꯗꯨꯝ ꯂꯩꯔꯗꯤ ꯐꯥꯕꯅꯦ
ꯈꯨꯝꯗꯦ ꯃꯋꯥ ꯂꯧꯗꯦꯅ ꯑꯩꯁꯨ ꯊꯣꯛꯄ ꯑꯗꯨꯝ ꯇꯧꯒꯦꯅ ꯇꯧꯕꯅꯦ
ꯎꯝ ꯈꯨꯝꯗꯕꯤꯗ ꯊꯝꯕꯗꯅ ꯐꯩ ꯀꯔꯤꯅꯣ ꯍꯧꯖꯤꯛ ꯑꯩꯒꯤ ꯅꯥꯇꯣꯡ ꯅꯥꯕꯨ
ꯁꯥꯏꯅꯦꯁ ꯀꯟꯕ꯭ꯔꯣ ꯅꯪꯁꯨ
ꯂꯩꯇꯦꯗ
ꯁꯥꯏꯅꯥꯁ ꯀꯜꯂꯝꯅꯤꯗ ꯅꯪꯁꯨ ꯁꯥꯏꯅꯥꯁ ꯂꯩꯇꯦ ꯍꯥꯏꯒꯅꯣ ꯃꯤ ꯂꯣꯏꯅꯃꯛ ꯁꯥꯏꯅꯁ ꯂꯩꯌꯦ ꯑꯀꯟꯕ ꯁꯣꯟꯕ ꯂꯩꯕꯒꯤ ꯋꯥꯅꯤ
ꯀꯟꯕ ꯅꯠꯇꯦ ꯑꯁ ꯑꯩ ꯈꯪꯗꯦ ꯑꯩ ꯍꯟꯗꯛ ꯃꯔꯛ ꯑꯃꯨꯛꯀ ꯍꯧꯒꯦꯔꯥ ꯈꯪꯗꯦ ꯅꯍꯥꯟ ꯑꯩꯈꯣꯏ ꯑꯩ ꯈꯔ ꯑꯉꯥꯡ ꯑꯣꯏꯕ ꯃꯇꯝꯗ ꯀ꯭ꯂꯥꯁ ꯑꯦꯠ ꯆꯦꯛ ꯁꯚꯦꯟ ꯑꯩꯠ ꯅꯥꯏꯟ ꯑꯗꯨꯋꯥꯏꯗ ꯑꯣꯏꯔꯝꯅꯤ ꯌꯥꯝ ꯀꯟꯕꯅꯦ ꯑꯗ ꯑ ꯃꯅꯨꯡꯗ ꯑꯃꯨꯛ ꯀꯔꯤ ꯍꯥꯏ ꯁꯤꯔꯥ ꯃꯕꯨ ꯇꯥꯍꯧꯕ ꯖꯥꯗꯣ ꯇꯧꯔꯒ ꯍꯤꯗꯥꯛ ꯂꯩ ꯄꯥꯏꯔꯒ ꯑꯗꯨꯃꯥꯏꯅ ꯇꯧꯕꯅꯦꯗ ꯏꯁꯤꯡꯒꯨꯝꯕ ꯇꯥꯕꯒꯨꯝ ꯎꯝ ꯅꯥꯍꯤ ꯃꯔꯛ ꯃꯔꯛꯇ ꯑꯗꯨꯝ ꯇꯥꯕꯅꯦꯕ ꯑꯗꯣ ꯍꯟꯗꯛꯇꯤ ꯐꯈ꯭ꯔꯦ ꯑꯗꯣ ꯁꯥꯏꯅꯁ ꯁꯦ ꯈꯔ ꯌꯥꯝ ꯅꯥꯕꯗꯤ ꯅꯠꯇꯕ ꯀꯔꯤꯅꯣ ꯑꯃ ꯂꯩꯌꯦꯅ ꯈꯔ ꯈꯔ ꯅꯥꯕꯗꯣ ꯑꯗꯨꯃꯥꯏꯟ ꯇꯧꯕꯅꯦ ꯑꯥ
ꯅꯪꯒꯤ ꯅꯥꯇꯣꯝꯒꯤ ꯀꯩꯅꯣ ꯅꯥ ꯐꯩꯕ ꯑꯣꯏꯔꯝꯅꯦ ꯁꯔꯨꯗꯣ
ꯈꯪꯗꯦ ꯍꯧꯖꯤꯛ ꯉꯁꯤꯗꯤ ꯈꯔ ꯊꯥꯕ ꯍꯧꯈ꯭ꯔꯦ ꯅꯍꯥꯟꯗꯣ ꯑꯗꯨꯃꯥꯏꯅ ꯇꯧꯕꯅꯦ ꯑꯁ ꯑꯩꯈꯣꯏ ꯏꯃꯥꯗꯤ ꯆꯍꯤ ꯂꯣꯏ ꯆꯍꯤ ꯈꯨꯗꯤꯡꯒꯤ ꯑꯗꯨꯃꯥꯏꯅ ꯊꯤꯡꯉꯒ ꯂꯩ ꯅꯥꯇꯣꯟꯗꯣ
ꯁꯥꯏꯅꯁꯀꯤ ꯍꯤꯗꯥꯛ ꯑꯃ ꯂꯩꯕꯅꯦ ꯃꯣꯏ ꯑꯥ ꯀꯩꯅꯣ ꯑꯈꯣꯏꯅ ꯐꯤꯗꯣ ꯎꯞꯁꯜꯂꯒ ꯏꯁꯤꯡ ꯑꯁꯥꯕꯗ
ꯑꯁ ꯑꯗꯨ ꯑꯗꯨꯒꯨꯝꯕꯁꯨ ꯂꯣꯏ ꯇꯧꯈ꯭ꯔꯦ ꯃꯥꯒꯤꯗꯣ ꯀꯟꯕꯒꯤꯅꯦ
ꯑꯗꯨꯗꯤ ꯃꯥ ꯗꯣꯛꯇꯔ ꯌꯦꯡꯊꯣꯛꯅꯤꯉꯥꯏ ꯗꯔꯀꯥꯔ ꯇꯥꯔꯦ ꯅꯥꯍꯤꯗꯤ ꯑꯗꯨꯝ ꯇꯥꯕ꯭ꯔꯣ
ꯃꯔꯛ ꯃꯔꯛꯇ ꯇꯥꯕ ꯃꯥꯜꯂꯦ ꯈꯔ ꯐꯥꯏ ꯍꯥꯏꯌꯦ
ꯑꯁ ꯑꯩꯅ ꯁꯝꯃꯔꯗ ꯌꯥꯗꯕ ꯌꯥꯝꯅ ꯁꯥꯔꯗꯤ ꯅꯍꯥꯟꯗꯁꯨ ꯕꯣꯜ ꯌꯦꯡꯕꯗ ꯕꯣꯜ ꯌꯦꯡꯉꯒ ꯂꯣꯏꯔꯝꯗꯥꯏꯅꯦꯕ
ꯎꯝ ꯏꯪꯕ ꯃꯇꯝꯗ ꯍꯦꯟꯅ ꯋꯥꯏ ꯍꯥꯏꯌꯦ
ꯑꯩ ꯊꯕꯛ ꯇꯧꯋꯦꯕ ꯆꯔꯆ ꯇꯀꯣ ꯑꯗꯨꯒ ꯁꯥꯏꯌꯦꯕ ꯍꯥꯏꯗꯤ ꯁꯤꯂꯤꯡ ꯃꯊꯛꯇ ꯔꯪ ꯇꯩꯕꯅꯤꯅ ꯑꯩꯈꯣꯏꯒꯤ ꯖꯤꯡꯒꯔꯒꯤ ꯁꯥꯕꯗꯣ
ꯎꯝ
ꯍꯨꯃꯥꯡꯒ ꯖ꯭ꯔꯣ ꯖ꯭ꯔꯣ ꯖ꯭ꯔꯣ ꯇꯥꯔꯒ ꯑꯗꯨꯝ ꯇꯧꯕꯅꯦ ꯑꯗꯨꯒ ꯏꯁꯤꯡ ꯑꯌꯤꯡꯕꯗꯣ ꯑꯃꯨꯛ ꯊꯛꯆꯜꯂꯨꯕ
ꯎꯝ
ꯅꯨꯄꯤꯒꯤꯅ ꯍꯤꯔꯣꯏ
ꯑꯁ ꯅꯣꯏ ꯅꯣꯏ ꯀꯥꯟꯗꯣ ꯃꯤ ꯄꯥꯛ ꯂꯥꯛꯅꯤꯡꯉꯥꯏ ꯃꯥꯟꯗꯦꯗ ꯂꯥꯥꯛꯄꯒꯤ ꯐꯖꯗꯦ ꯂꯄ
ꯁꯤ ꯂꯩꯀꯥꯏꯗ ꯑꯩꯈꯣꯏꯒꯤ ꯏꯁꯇꯦꯁꯅꯔꯤ ꯑꯃꯈꯛꯇꯅꯦ ꯃꯣꯏ ꯑꯇꯣꯞꯄ ꯏꯁꯇꯦꯁꯅꯔꯤ ꯂꯩꯇꯦ ꯑꯗꯨꯒꯤꯗꯤ ꯂꯥꯛꯑꯦ
ꯑ ꯁ꯭ꯀꯨꯜꯒꯨꯝꯝꯕ ꯂꯩꯔꯗꯤ ꯐꯒꯗꯕ ꯑꯗꯨꯗ ꯑꯩꯅ
ꯁ꯭ꯀꯨꯜ ꯂꯩꯌꯦꯅ
ꯀꯩ ꯁ꯭ꯀꯨꯜ ꯀꯔꯤ ꯁ꯭ꯀꯨꯜ
ꯒ꯭ꯔꯦꯁ ꯑꯦꯀꯥꯗꯃꯤ ꯁ꯭ꯀꯨꯜ ꯂꯩꯔꯤꯁꯤꯗꯤ
ꯒ꯭ꯔꯦꯁ ꯑꯦꯀꯥꯗꯃꯤ ꯁ꯭ꯀꯨꯜ
ꯒ꯭ꯔꯦꯁ ꯑꯦꯀꯥꯗꯃꯤ ꯁ꯭ꯀꯨꯜ ꯂꯩꯌꯦ
ꯁꯕꯠꯒꯤꯗꯨꯔꯥ
ꯅꯠꯇꯦꯍꯦ ꯅꯪꯁꯨ ꯒ꯭ꯔꯦꯁ ꯑꯦꯀꯥꯗꯃꯤ ꯍꯥꯏꯔꯒ ꯁꯕꯥꯠ ꯀꯤꯗꯨꯗꯤ ꯁꯦꯕꯦꯟꯗꯦ ꯑꯦꯕꯦꯟꯗꯦ ꯁꯥꯏꯌꯦꯅ
ꯑꯗꯨ ꯑꯗꯨꯗꯤ ꯐꯌꯦꯅ ꯃꯤ ꯃꯔꯛ ꯃꯔꯛꯒꯗꯤ ꯂꯥꯛꯈ꯭ꯔꯕꯅꯤ ꯑꯗꯨꯗꯣ ꯏꯁꯀꯣꯂꯥꯔꯁꯤꯞꯒꯨꯝꯕꯁꯨ ꯁꯦꯝꯕ ꯅꯠꯇ꯭ꯔꯣ ꯎꯝ
ꯃꯥꯟꯗꯤ ꯃꯥꯟꯗꯝꯅꯤ ꯃꯤ ꯂꯥꯛꯇꯅꯤꯉꯥꯏꯗꯨ ꯑꯗꯨꯝ ꯂꯥꯛꯑꯦ ꯃꯤ
ꯎꯝ ꯅꯪ ꯅꯊꯟꯗꯔ ꯉꯁꯤꯁꯨ
ꯎꯝ ꯅꯠꯇꯦ ꯉꯁꯤꯗꯤ ꯏꯌꯥꯝꯕ ꯃꯣꯏꯅꯤ ꯍꯥꯟꯅ ꯊꯣꯛꯑꯦ ꯑꯩꯗꯤ ꯕꯣꯜ ꯌꯦꯡꯕꯅꯦꯅ ꯍꯧꯒꯠꯄ ꯉꯝꯗꯕ ꯑꯗꯨꯏ ꯊꯦꯡꯅ ꯊꯣꯛꯑꯦ ꯆꯥꯛ ꯆꯥꯔꯒ ꯃꯣꯏꯗꯤ ꯑꯌꯨꯛ ꯉꯟꯇꯥ ꯄꯨꯡ ꯇꯔꯦꯠ ꯑꯗꯨꯋꯥꯏꯗ ꯊꯣꯛꯑꯝꯃꯅꯤ
ꯕꯣꯜ ꯌꯦꯡꯗꯕ꯭ꯔꯣ ꯃꯣꯏꯗꯤ
ꯌꯦꯡꯗꯦ ꯍꯥꯏ ꯊꯕꯛ ꯂꯩꯕ ꯁꯤ ꯗꯨꯀꯥꯟꯗ ꯍꯥꯡꯗꯕꯁꯨ ꯌꯥꯗꯕꯅꯤꯅ
ꯑꯗꯨ ꯑꯣꯏꯔꯁꯨ ꯗꯨꯀꯥꯟ ꯗꯨꯀꯥꯟꯗꯗꯤ ꯗꯨꯀꯥꯟꯗꯗꯤ ꯇꯤꯚꯤꯒꯨꯝꯕ ꯂꯩꯇꯔꯣ ꯌꯦꯡꯅꯤꯉꯥꯏ ꯑꯣ
ꯌꯦꯡꯉꯤ ꯍꯥꯏ ꯂꯥꯏꯠꯄꯨꯗꯤ ꯌꯦꯡꯉꯣꯏ ꯑꯩꯁꯨ ꯍꯥꯏ ꯂꯥꯏꯛ ꯑꯣꯏꯅ ꯌꯦꯡꯕ ꯖꯥꯠꯅꯦ
ꯌꯦꯡꯕ꯭ꯔꯥ ꯅꯪꯗꯤ ꯑꯗꯨꯗꯤ ꯍꯥꯏ ꯂꯥꯏꯠꯁꯨ ꯑꯃꯨꯛ ꯌꯦꯡꯉꯦ
ꯑꯩꯔꯣ
ꯎꯝ
ꯑꯩꯗꯤ ꯌꯦꯡꯗꯦꯗ ꯕꯣꯜ ꯅꯨꯡꯗꯥꯡꯒꯤ ꯅꯠꯇ꯭ꯔꯒ ꯑꯌꯨꯛꯀꯤ ꯌꯦꯡꯕꯗꯨꯗ ꯑꯗꯨꯝ ꯂꯣꯏꯔꯦ ꯀꯩꯗꯧꯔꯤꯒꯦ ꯍꯧꯖꯤꯛꯇꯤ
ꯃꯌꯨꯝ ꯃꯤꯁꯤꯡꯁꯨ ꯀꯣ ꯄꯥꯡꯉꯦꯍꯦ
ꯀꯩꯗꯧꯒꯦꯔꯣ ꯍꯧꯖꯤꯛꯇꯤ
ꯑꯗꯨꯝ ꯂꯩꯌꯦꯗ ꯊꯕꯛ ꯁꯨꯃꯥꯏꯅ ꯑꯗꯨꯝ ꯍꯤꯞꯔꯒ ꯂꯥꯛꯌꯦꯅ
ꯊꯕꯛ ꯂꯩꯇꯦ
ꯀꯩꯔꯤꯕ
ꯆꯠꯊꯣꯛꯑꯣꯏꯗ꯭ꯔꯣ
ꯑꯩꯈꯣꯏꯕꯨ ꯅꯨꯡꯇꯤꯒꯤ ꯇꯥ ꯆꯠꯄꯒꯨꯝ ꯇꯥꯏꯑꯦ ꯆꯠꯈ꯭ꯔꯣ ꯍꯥꯏꯅ ꯑꯗꯨꯃꯥꯏꯅ
ꯃꯄꯥꯟ ꯆꯠꯊꯣꯛꯀꯗ꯭ꯔꯥꯅ ꯈꯟꯕ ꯑꯩꯅ
ꯆꯠꯅꯤꯡꯉꯥꯏꯁꯨ ꯂꯩꯇꯦꯗ ꯃꯐꯝꯁꯨ ꯂꯩꯗꯦꯗ ꯑꯗꯨꯒ ꯍꯪꯆꯤꯠꯁꯨ ꯆꯠꯀꯅꯤ ꯗꯦꯟꯇꯥꯎ ꯑꯃꯨꯛꯇ ꯀꯥꯞꯂꯠꯄꯅꯤ ꯈ꯭ꯋꯥꯏꯗꯒꯤ ꯇꯟꯕꯗꯣ ꯏꯃꯥꯟꯅꯕꯤ ꯑꯃꯗꯣ ꯃꯥꯗꯣ ꯂꯧꯊꯣꯛꯈ꯭ꯔꯦꯕ ꯔꯤꯇꯦꯅꯔ ꯍꯥꯞꯈ꯭ꯔꯦꯕ ꯑꯗꯨ ꯏꯊꯟꯇ ꯆꯠꯄ ꯍꯧꯈ꯭ꯔꯅꯤ ꯆꯠꯄꯗꯨꯗꯤ ꯂꯥꯏꯔꯤꯌꯦ ꯑꯗꯨꯝ ꯆꯠꯄꯗꯤ ꯌꯥꯏꯌꯦꯕ ꯑꯗꯨ ꯃꯤ ꯉꯥꯏꯕꯗꯣ ꯃꯤ ꯌꯥꯝ ꯌꯥꯝ ꯂꯥꯛꯄꯅꯦꯕ ꯀꯅꯥ ꯏꯃꯥꯟꯅꯕꯤꯕꯨ
ꯅꯠꯇꯦ ꯀꯧꯔꯛꯑꯣ ꯍꯥꯏꯕ ꯏꯇꯣꯝ ꯆꯠꯄ ꯇꯜꯂꯗꯤ
ꯑꯁ ꯉꯥꯏꯕ ꯌꯥꯝ ꯋꯥꯕꯅꯦ ꯄꯨꯡ ꯑꯅꯤ ꯑꯍꯨꯝ ꯉꯥꯏꯕꯅꯦ
ꯑꯗꯣ ꯑꯄꯣꯏꯟꯃꯦꯟ ꯅꯍꯥꯟ ꯂꯧꯑꯣꯅ
ꯑꯁ ꯑꯄꯣꯏꯟꯃꯦꯟꯒꯨꯝꯕ ꯂꯩꯇꯦꯕ ꯑꯩꯈꯣꯏꯗꯗꯤ ꯅꯨꯃꯤꯠꯇ ꯑꯈꯣꯏꯒꯤ ꯆꯦꯛꯀꯞꯗꯣ ꯑꯩꯗꯣ ꯃꯟꯗꯦꯗ ꯇꯧꯋꯦꯕ ꯑꯗꯣ ꯃꯟꯗꯦꯒꯤꯁꯨ ꯃꯤ ꯌꯥꯝ ꯂꯥꯛꯀꯅꯤ ꯑꯗꯨꯗꯣ ꯃꯣꯏꯗꯣ ꯑꯣ ꯑꯣ ꯑꯣ ꯄꯤꯗꯤꯒ ꯌꯦꯡꯃꯤꯟꯅꯕ ꯑꯗꯨꯏꯒꯤ ꯃꯤ ꯌꯥꯝꯕꯅꯦ ꯆꯦꯝꯃꯔ ꯍꯥꯏꯔꯒ
ꯀꯔꯤ ꯖꯒꯥ ꯗꯔꯕꯥ
ꯆꯦꯝꯕꯔ ꯆꯦꯝꯕꯔ ꯖꯨꯗꯤꯑꯣ ꯃꯅꯥꯛꯇꯅꯦ ꯍꯣꯁꯄꯤꯇꯥꯜꯗꯅꯦ ꯑꯗꯣ ꯍꯣꯁꯄꯤꯇꯥꯜꯁꯨ ꯂꯩꯕ ꯗꯦꯟꯇꯜꯁꯨ ꯂꯩꯕ ꯑꯗꯨꯒꯤ
ꯎꯝ ꯌꯥꯝ ꯇꯥꯜꯂꯤꯍꯦ ꯑꯗꯨꯗꯤ
ꯎꯝ ꯑꯗꯨꯅꯦ ꯃꯤ ꯌꯥꯝꯁꯨ ꯌꯥꯝꯃꯦꯕ ꯑꯗꯣ ꯑꯩꯈꯣꯏꯒꯤꯗꯣ ꯈꯔ ꯍꯣꯡꯁꯨ ꯍꯣꯡꯕꯅꯤꯅꯀꯣ ꯑꯩꯈꯣꯏꯒꯤ ꯗꯣꯛꯇꯔꯌꯥꯝ ꯐꯥꯗꯤ ꯐꯥꯏꯌꯦ ꯍꯅꯨꯕꯥꯒꯨꯝꯕ ꯍꯅꯨꯕꯤꯒꯨꯝꯕ ꯂꯥꯛꯑꯒ ꯌꯦꯡꯕꯗꯤ ꯄꯩꯁꯥꯒꯨꯝꯕ ꯄꯥꯛ ꯂꯥꯎꯗꯕꯅꯦ ꯃꯥꯗꯣ ꯃꯔꯛ ꯃꯔꯛꯇ ꯑꯩꯈꯣꯏ ꯎꯋꯦꯕ ꯄꯤꯔꯁꯨ ꯂꯍꯧ ꯌꯥꯗꯦ ꯃꯥ
ꯌꯥꯝ ꯐꯩꯅꯦ ꯑꯗꯨꯗꯤ
ꯍꯣꯏ ꯃꯤꯗꯤ ꯐꯥꯕ ꯃꯥꯜꯂꯦ ꯍꯣꯏꯒꯤꯁꯨ ꯑꯗꯨꯝ ꯍꯣꯡꯉꯒ ꯂꯧꯕꯤꯌꯦꯅ ꯑꯇꯣꯞꯄꯗꯒꯤ ꯀꯝꯄꯦꯌꯔ ꯇꯧꯔꯗꯤ ꯑꯗꯨꯒ ꯌꯦꯡꯕꯁꯨ ꯃꯥꯗꯣ ꯊꯕꯛꯇꯤ ꯆꯤꯟꯗꯤ ꯆꯤꯟꯕꯅꯦ ꯑꯗꯨꯒꯤꯁꯨ ꯑꯣꯏꯔꯝꯅꯤ ꯁꯪꯗꯝꯅꯦ ꯃꯥꯗꯣ ꯃꯔꯛ ꯃꯔꯛꯇ ꯑꯗꯨꯨꯝ ꯑꯁ ꯃꯔꯛ ꯃꯔꯥꯛꯇ ꯅꯠꯇꯦꯕ ꯅꯠꯇꯦꯗ ꯑꯗꯨꯝ ꯉꯥꯏꯌꯦ ꯑꯩꯈꯣꯏ ꯅ ꯑꯩꯈꯣꯏꯅꯗꯤ ꯉꯥꯏꯕ ꯇꯥꯏꯌꯦ ꯑꯗꯨ ꯑꯣꯏꯔꯁꯨ ꯍꯦ ꯃꯥꯜꯂꯗꯤ ꯁꯥꯎꯅꯤꯡꯕꯅꯦ ꯃꯔꯛ ꯃꯔꯛꯇ ꯃꯥ ꯂꯥꯛꯇꯕ ꯅꯨꯃꯤꯠꯁꯨ ꯌꯥꯎꯋꯦ ꯍꯥꯟꯅꯁꯨ ꯍꯥꯏꯔꯛꯇꯦ ꯑꯗꯨ
ꯂꯥꯛꯑꯣꯏ ꯀꯩꯀꯥꯁꯨ ꯍꯥꯏꯔꯛꯇꯕ
ꯍꯥꯏꯔꯛꯇꯝꯅꯦꯕ ꯍꯣꯏ ꯄꯥꯔꯁꯣꯅꯦꯜ ꯀꯣꯜ ꯇꯧꯕ ꯉꯝꯗ꯭ꯔꯗꯤ ꯒ꯭ꯔꯨꯞ ꯀꯨꯝꯕ ꯁꯦꯝꯔꯒ ꯉꯁꯤ ꯍꯥꯡꯉꯣꯏ ꯈꯣꯠꯂꯣꯏ ꯄꯨꯡ ꯀꯌꯥꯗ ꯍꯥꯡꯅꯤ ꯑꯗꯨꯒꯨꯝꯕꯗꯣ ꯍꯥꯏꯕ ꯌꯥꯏꯅ ꯑꯗꯨꯒꯨꯝꯕꯁꯨ ꯍꯥꯏꯇꯕꯅꯦ ꯁꯦꯝꯗꯦ ꯍꯣꯏ ꯃꯤ ꯑꯇꯣꯞꯄꯗ
ꯀꯤꯔꯣ ꯅꯠꯇ꯭ꯔꯒꯣ ꯀꯩꯅꯣꯒꯤꯔꯣ ꯒꯣꯔꯃꯦꯟꯒꯤꯔꯣ
ꯄ꯭ꯔꯥꯏꯚꯦꯠꯀꯤꯅꯦ ꯃꯤ ꯑꯇꯣꯞꯄ ꯗꯦꯟꯇꯜꯁꯤꯡꯗꯤ ꯄꯨꯡ ꯀꯌꯥꯗ ꯂꯥꯛꯑꯣ ꯅꯪ ꯄꯨꯡ ꯇꯨꯋꯦꯜꯞ ꯊꯥꯔꯇꯤ ꯒꯨꯝꯕꯗ ꯂꯥꯛꯑꯣ ꯑꯗꯨꯝ ꯑꯦꯛꯖꯦꯛ ꯑꯦꯛꯖꯦꯛ ꯄꯤꯌꯦꯕ ꯑꯩꯈꯣꯏꯗꯤ ꯑꯗꯨꯃꯥꯏꯅ ꯇꯧꯗꯕꯒꯤ ꯋꯥꯕꯅꯦ ꯉꯥꯏꯕꯗꯣꯗꯣ
ꯑꯌꯨꯛ ꯉꯟꯇꯥ ꯆꯠꯄꯗꯤ
ꯉꯜꯂꯗꯤ ꯉꯟꯅ ꯆꯠꯂꯗꯤ ꯑꯗꯨꯝ ꯉꯟꯅꯗꯤ ꯌꯦꯡꯅꯤ ꯑꯗꯣ ꯃꯌꯥꯏꯒꯨꯝꯕꯗ ꯆꯠꯂꯗꯤꯀꯣ ꯑꯁ ꯌꯥꯗꯕꯅꯦ ꯑꯗꯣ ꯎꯝ ꯊꯦꯡ ꯌꯥꯝ ꯊꯦꯡꯅ ꯆꯠꯂꯁꯨ ꯑꯗꯨꯝ ꯌꯥꯏ ꯅꯏꯟ ꯊꯥꯔꯇꯤ ꯇꯦꯟ ꯑꯗꯨꯋꯥꯏꯗ ꯍꯥꯡꯕꯅꯦ ꯑꯁ ꯃꯔꯛ ꯃꯔꯛꯄꯗ ꯀꯣ ꯄꯨꯡ ꯑꯃꯗ ꯂꯥꯛꯄ ꯅꯨꯃꯤꯠꯁꯨ ꯌꯥꯎꯋꯦ ꯕꯣꯔꯣꯗ ꯂꯥꯛꯄ ꯂꯥꯛꯄꯥ ꯅꯨꯃꯤꯠꯁꯨ ꯌꯥꯎꯋꯦ ꯑꯗꯨꯒꯤꯅꯦ ꯈ꯭ꯋꯥꯏꯗꯒꯤ ꯇꯟꯕꯗꯣ
ꯇꯤ ꯑꯗꯨꯋꯥꯏꯗ
ꯎꯝ ꯍꯥꯡꯕꯅꯦꯕ ꯑꯗꯨ ꯑꯣꯏꯔꯁꯨ ꯃꯔꯥꯛ ꯃꯔꯥꯛꯇꯗꯤ ꯊꯦꯡ ꯊꯦꯡꯉꯒ ꯍꯥꯡꯕꯅꯦꯕ ꯃꯣꯏꯗꯣ
ꯑꯗꯨꯏꯅꯦ ꯇꯜꯂꯦ ꯍꯥꯏꯕꯗꯣ ꯑꯗꯨ ꯑꯇꯣꯞꯄ ꯆꯍꯤ ꯂꯩꯇꯦꯗ ꯑꯩꯅ ꯂꯣꯏꯅꯤꯡꯕ ꯃꯇꯝꯗ ꯂꯣꯏꯕ ꯌꯥꯏ ꯑꯩ ꯃꯈꯥꯒꯤꯗꯣ ꯄꯥꯏꯈ꯭ꯔꯕ ꯑꯗꯨꯏꯁꯦ ꯁꯥꯎꯅꯤꯡꯕꯅꯦ ꯑꯩꯗꯣ ꯅꯍꯥꯟꯗꯣ ꯑꯁꯤ ꯍꯥꯟꯅ ꯁꯦꯝꯕ ꯃꯇꯝꯗ ꯑꯌꯥ ꯑꯅꯤ ꯂꯧꯊꯣꯛꯑꯦꯅ ꯑꯗꯨ ꯃꯇꯝꯗ ꯇꯥ ꯑꯅꯤꯅꯦꯕ ꯑꯗꯣ ꯅꯨꯄꯤꯗꯣ ꯍꯥꯏꯗꯦꯕ ꯑꯗꯣ ꯊꯣꯛꯄ ꯃꯇꯝꯗ ꯑꯗꯨ ꯅꯨꯄꯤꯗꯅ ꯑꯩ ꯌꯥꯝꯅ ꯍꯦꯛ ꯌꯦꯡꯕ ꯑꯗꯨ ꯅꯨꯄꯤꯉꯣꯟꯗ ꯑꯗꯨꯒꯤ ꯑꯗꯨ ꯃꯥꯗꯤ ꯍꯩꯇꯕꯅꯤꯅ ꯄꯥꯏꯈ꯭ꯔꯦ ꯑꯩꯒꯤ ꯃꯈꯥꯗꯣ
ꯎꯝ ꯅꯪ ꯍꯌꯦꯡ ꯆꯠꯀꯦ ꯍꯥꯏꯕ꯭ꯔꯣ ꯅꯠꯇ ꯃꯟꯗꯦꯗ ꯆꯠꯀꯦ ꯍꯥꯏꯕ꯭ꯔꯣ
ꯃꯟꯗꯦꯗ ꯍꯌꯦꯡꯒꯤ ꯑꯩ ꯀ꯭ꯂꯥꯁ ꯆꯠꯀꯅꯤ ꯑꯈꯣꯏꯒꯤ ꯀ꯭ꯂꯥꯁꯇꯣ ꯎꯝ ꯆꯠꯇꯕ ꯀꯨꯏꯔꯦ ꯑꯗꯨꯒꯤꯗꯤ ꯆꯠꯅꯤꯡꯗꯔ꯭ꯁꯨ ꯎꯄꯥꯏ ꯂꯩꯇꯦ ꯆꯠꯇ꯭ꯔꯗꯤ
ꯆꯜꯂꯨꯔꯣ ꯆꯂꯨꯨꯔꯣ
ꯎꯝ ꯃꯇꯝꯁꯨ ꯄꯥꯝꯃꯨꯑꯦꯕ
ꯎꯝ ꯑꯩ ꯀꯁꯇꯃꯔ ꯂꯥꯛꯑꯦ ꯉꯥꯛ ꯊꯣꯛꯎꯀꯤ
ꯍꯣꯏ ꯍꯣꯏ
ꯎꯝ ꯐꯣꯟ ꯑꯃ ꯇꯧꯔꯑꯣ ꯗꯔꯀꯥꯔ ꯑꯣꯏꯔꯗꯤ
ꯎꯝ ꯎꯝ ꯅꯪꯅ ꯊꯝꯈ꯭ꯔꯣ